ꯑꯗ ꯑꯦ ꯇ
ꯑꯣꯝ
ꯌꯥꯝ ꯂꯥꯡꯕ꯭ꯔꯥ ꯑꯩꯒꯤ
ꯆꯪꯗꯦ
ꯑꯣ ꯁꯣꯝ ꯀꯩꯅꯣꯗꯣ ꯑꯩꯈꯣꯏ ꯍꯣꯁꯄꯤꯇꯥꯜꯗ ꯇꯥ ꯭ꯔꯃꯨꯣꯟ
ꯑ
ꯀꯒ꯭ ꯇꯥꯕ꯭ꯔꯥ
ꯀ ꯇ
ꯑꯣ ꯀꯗꯧꯔꯤꯅꯣ
ꯇꯧꯔꯦꯅ ꯐꯝꯃꯤ ꯅꯁꯤꯔꯅꯦꯒꯤ
ꯅꯈꯣꯟꯁꯦ ꯄꯤꯛꯄ ꯃꯥꯔꯗꯅꯦ
ꯍꯥꯥ
ꯅꯒꯣꯟꯁꯦ ꯄꯤꯛꯄ ꯃꯥꯜꯂꯦꯕ
ꯎꯝ
ꯇꯕ꯭ꯔꯣ
ꯇꯌꯦ
ꯈꯣꯟꯁꯦ ꯄꯤꯛꯄ ꯃꯥꯜꯂꯦ ꯍꯥꯏꯕ
ꯍꯩꯔ ꯐꯪꯒꯤꯅꯦ
ꯈꯪꯗꯦꯅꯦ
ꯑꯣꯗ ꯀꯥ ꯑꯣꯏꯔꯕ꯭ꯔꯣ
ꯆꯥꯔꯦ ꯑꯁ ꯅꯨꯄꯤ ꯑꯃ ꯁꯤꯗ ꯑꯋꯥꯡꯕ ꯑꯃ ꯂꯛꯑꯦ ꯈꯨꯋꯥꯡꯁꯦ ꯈꯪꯗꯦ ꯑꯍꯟꯅ
ꯑꯣ ꯇꯁꯤꯅ ꯍꯥꯏꯖꯣꯣꯔꯣ
ꯃꯥꯒꯤ ꯁꯥꯠ ꯋꯥꯂꯥ
ꯎꯝ
ꯄꯦꯁꯦꯟꯒꯤ ꯏꯃꯨꯡ ꯑꯣꯏꯗꯣꯏꯔꯥ
ꯎꯝ
ꯇꯥꯕ꯭ꯔ
ꯇꯥꯏꯌꯦ ꯇꯥꯏꯌꯦ ꯑꯩꯅ ꯎꯝ ꯍꯥꯏꯕꯁꯤ ꯅꯪ ꯁꯨꯡꯛꯇ ꯇꯥꯗꯕ ꯃꯥꯜꯂꯦꯀꯣ
ꯇꯥꯗꯤꯌꯦ ꯅꯪꯅ ꯈꯣꯟꯕ ꯊ ꯊꯣꯛ
ꯅꯪꯒꯤ ꯅ ꯔꯁꯅ ꯃꯥꯜꯜꯂꯤꯦꯉꯣ ꯑꯩ
ꯅꯠꯇꯦ ꯅꯠꯇꯦ ꯅꯇꯦ ꯅ ꯑꯩ ꯃꯤꯗꯤ ꯐꯖꯅ ꯇꯥꯕꯅꯦ ꯅꯪ ꯁꯨꯛꯇ ꯇꯥꯔ ꯍ ꯅꯪꯗꯣ ꯇꯞꯅ ꯇꯞ ꯑꯗꯨꯝ ꯍꯥꯏꯌꯦꯕ ꯅꯃꯥꯏ ꯍꯥꯏꯕ
ꯍꯪꯗ꯭ꯔꯗ ꯅꯍꯥꯟꯒꯤꯗꯤ ꯇꯥꯏꯌꯦꯅ ꯆꯨꯝꯅꯒꯤ ꯎꯝ ꯍꯥꯏꯕꯗꯨꯅꯦꯕ
ꯑꯗꯨꯗꯤ ꯇꯥꯏꯌꯦ ꯅꯪꯗꯤ ꯎꯝ ꯎꯝ
ꯎꯝ ꯍꯥꯏꯅꯦꯕ ꯈꯪꯗ꯭ꯔꯦ ꯑꯩꯁꯨ
ꯁꯤꯗ ꯏꯖꯧ ꯑꯅꯤꯒ ꯏꯕꯥꯅꯤ ꯂꯩꯑ
ꯑꯣ ꯂꯥꯛꯈ꯭ꯔꯕꯣ ꯃꯣꯏꯗꯤꯦ
ꯍꯣꯏ ꯂꯥꯛꯑꯦ ꯑꯗꯣ ꯑꯩꯈꯣꯏꯗ ꯑꯩꯈꯣꯏꯒꯤ ꯀꯩꯅꯣꯗꯣ ꯄ꯭ꯔꯤꯟꯁꯤꯄꯥꯜꯗꯣ ꯂꯥꯛꯇ꯭ꯔꯤ ꯍꯥꯏ ꯑꯗꯨꯒꯤ ꯐꯝꯃꯒ ꯂꯩꯌꯦꯕ ꯑꯩꯈꯣꯏ ꯀ꯭ꯂꯥꯁꯀꯤꯁꯨ ꯃꯤ ꯃꯅꯨꯡꯗ ꯂꯣꯏ ꯂꯩꯅꯩꯌꯦꯕ ꯍꯥꯥ
ꯃꯣꯏꯒꯤ ꯁꯣꯏ ꯆꯪꯕꯒꯤꯔꯣ ꯍꯥꯏꯕꯣ
ꯍꯣꯏ ꯄ꯭ꯔꯤꯟꯁꯤꯄꯜꯒꯤ ꯁꯣꯏ ꯆꯪꯉꯤꯅ
ꯎꯝ
ꯅꯪ ꯒ꯭ꯌꯥꯟ ꯇꯥꯗꯕ꯭ꯔꯥ ꯑꯁꯤꯗ ꯂꯥꯛꯑꯣ ꯈꯨꯏꯪ ꯑꯃ
ꯍꯥꯞꯄꯤꯤꯅ ꯏꯠ
ꯂꯥꯛꯑꯣ ꯁꯤꯗ ꯑꯩꯈꯣꯏ ꯐꯝꯃꯤꯌꯦ ꯅꯪ ꯉꯥꯏꯍꯥꯛꯇꯪ ꯀꯥꯏꯊꯣꯛꯄ ꯌꯥꯏꯅ ꯃꯇꯝ
ꯍꯥꯄꯦꯟꯁꯤꯒ
ꯃꯊꯛ ꯆꯠꯂꯨꯗꯅ ꯐꯤꯂꯝ ꯁꯤꯠꯂꯒ ꯂꯥꯛꯑꯣꯗꯅ ꯅꯪ ꯀꯦ ꯑꯆꯥꯄꯣꯠꯅꯣ ꯍꯥꯏꯔꯛꯑꯣ
ꯍꯥꯎ ꯋꯥ
ꯀ ꯑꯍꯥꯎꯕꯅꯣ ꯈꯪꯗꯦ ꯅꯪꯒꯤ ꯑꯍꯥꯎꯕ
ꯎꯝ ꯌꯦꯟ ꯃ ꯃꯗꯨ
ꯌꯦꯟ ꯂꯩꯇ꯭ꯔꯤꯁꯤꯗ ꯌꯦꯟꯒꯨꯝꯕ ꯑꯗꯨꯒꯨꯝꯕ ꯍꯥꯏꯔꯛꯀꯅꯤ ꯑꯩꯉꯣꯟ ꯁꯤꯗ ꯂꯩꯕ ꯂꯩꯕꯗꯀꯣ ꯑꯁꯤꯗ ꯑꯁꯤꯗ ꯂꯩꯕꯗꯣ ꯍꯥꯏꯔꯛꯑꯣꯕ
ꯅꯨꯡ ꯂꯩꯕ
ꯎꯝ
ꯎꯝ ꯑꯗꯨꯖ ꯂꯩꯕ ꯃꯃꯕꯨ ꯐꯜꯦ ꯍꯧꯗꯦ
ꯎꯝ
ꯑꯗꯣ ꯅꯪꯒ ꯆꯥꯁꯦ ꯍꯥꯏꯗꯤ ꯆꯥꯁꯦ
ꯑꯗꯨ ꯀꯔꯤ ꯆꯥꯁꯦ ꯍꯥꯏꯅꯣ ꯍꯥꯏꯔꯛꯑꯣ ꯍꯥꯏꯔꯒ ꯑꯩꯉꯣꯟꯗ ꯑꯗꯨꯝ ꯍꯥꯏꯔꯛꯀꯅꯣꯅꯦ ꯂ ꯑ ꯄꯣꯇꯤ ꯆꯅꯤꯡꯗꯦꯗ
ꯗꯨꯅꯦ ꯅꯪ ꯆꯥꯅꯤꯡꯉꯔꯣꯏꯕ
ꯐꯅꯤ ꯌꯥ ꯀꯦ
ꯃꯤ ꯑꯅꯤ ꯆꯥꯔꯗꯤ ꯆꯥꯃꯤꯟꯅꯔꯗꯤ ꯃꯤ ꯃꯤꯖꯥꯅꯤꯡꯉꯅꯦ
ꯑꯩꯅ ꯑꯃꯨꯜ ꯑꯩꯅ ꯑꯃꯨꯜ ꯀꯩꯅꯣ ꯈꯪꯕ꯭ꯔꯣ ꯑꯃꯨꯜ ꯀ꯭ꯔꯤ ꯑꯣꯏꯅ ꯗꯨꯝ ꯆꯥꯕꯗꯣ
ꯎꯝ ꯈꯪꯉꯦ
ꯑꯗꯣ ꯁꯤꯁꯦ ꯃꯥꯒꯤ ꯃꯈꯨꯝ ꯃꯥꯟꯕ ꯑꯃ ꯂꯩꯕꯁꯦ ꯑꯣꯏꯕ꯭ꯔꯥ ꯑꯣꯏꯗꯕ꯭ꯔꯥ ꯍꯣꯔꯦꯟ ꯌꯦꯡꯉꯥꯀꯦ ꯇꯧꯕ
ꯎꯝ
ꯑꯩ ꯄꯩꯁꯥ ꯂꯩꯇ꯭ꯔꯦ ꯑꯩꯒꯤ ꯄꯩꯁꯥꯅ ꯍꯧꯖꯤꯛꯀꯤ ꯀꯩꯅꯣꯗꯣ ꯄꯤꯈ꯭ꯔꯅꯦꯕ
ꯑꯁ ꯑꯩꯒꯤꯁꯨꯅꯤꯅꯦ ꯏꯕꯦꯝꯃ
ꯑꯩꯈꯣꯏꯗ ꯀꯛ ꯏꯖꯥ ꯐꯤ ꯄꯤꯈ꯭ꯔꯅꯤ ꯍꯥꯏꯕ
ꯑꯩꯈꯣꯏꯒꯤꯁꯨꯗ ꯍꯥꯏꯔꯛꯀꯦꯔꯀꯣ
ꯍꯥꯏꯔꯛꯀꯅꯤ ꯁꯣꯏꯗꯅ
ꯁꯤ ꯊꯥꯡ ꯉꯥꯏꯕꯣ ꯑꯌꯥꯝꯅ
ꯑꯗꯨꯒꯤ ꯏꯃꯥꯅ ꯍꯌꯦꯡ ꯍꯪꯆꯤꯠ ꯊꯥꯔꯛꯄ ꯃꯇꯝꯗ ꯀꯌꯥ ꯊꯥ ꯂꯨꯄꯥ ꯂꯤꯁꯤꯡ ꯀꯨꯟꯊ꯭ꯔꯥꯒ ꯑꯍꯨꯝ ꯀꯨꯟꯊ꯭ꯔꯥꯍꯨꯝꯗꯣꯏ ꯑꯗꯣ ꯑꯩꯒꯤꯗꯣ ꯀꯨꯟꯊ꯭ꯔꯥꯍꯨꯝꯗꯣꯏ ꯑꯣꯏꯕꯗꯣ ꯀꯔꯤ ꯀꯔꯤꯔꯣ ꯈꯪꯗꯤ ꯈꯪꯗꯦꯀꯣ
ꯅꯪꯒꯤꯗꯣ
ꯑꯧ ꯂꯤꯁꯤꯡ ꯑꯃꯗꯤ ꯂꯦꯝꯃꯤꯅ ꯂꯤꯁꯤꯡ ꯑꯃꯗꯣ ꯀꯩ ꯀꯩ ꯐꯤꯔ ꯈꯪꯗꯦꯅ ꯑꯗꯣ ꯃꯣꯏꯅ ꯑꯗꯨꯝ ꯂꯧꯒꯦ ꯍꯥꯏꯔꯗꯤ ꯌꯥꯔꯣꯏꯀꯣ ꯄꯤꯔꯣꯏꯅꯣ ꯑꯗꯨꯅꯦ ꯃꯔꯝ ꯈꯪꯗꯅ ꯀꯃꯥꯏꯅ ꯄꯤꯒꯦꯔꯀꯣ
ꯑꯗꯨꯅꯦ ꯑꯩꯁꯦ ꯐꯨꯡꯕꯤꯕꯤ ꯌꯥꯔꯣꯏ ꯀꯥꯏꯗꯩꯅꯣ
ꯃꯔꯝꯁꯨ ꯍꯥꯏ ꯐꯤ ꯑꯦ ꯁꯤ ꯁꯤꯅꯤꯁꯨ ꯍꯥꯏ ꯑꯗꯨꯒ ꯀꯩ ꯃꯔꯝꯅꯣꯁꯨ ꯍꯥꯏꯔꯒ ꯈꯪꯗꯦ ꯑꯗꯨꯗꯤ ꯀꯩꯒꯤ ꯄꯤꯗꯣꯏꯅꯣ ꯍꯥꯏꯕ ꯅꯠꯇ꯭ꯔꯥ
ꯑꯗꯨꯅꯦ ꯍꯥꯏꯁꯦ ꯎꯝ ꯍꯧꯖꯤꯛꯀꯤ ꯅꯨꯄꯤ ꯅꯥꯀꯟꯒꯤ ꯍꯪꯗ ꯌꯥꯔꯣꯏ ꯗ꯭ꯌꯨꯖꯦ ꯀꯌꯥ ꯊꯣꯛꯏ ꯍꯥꯏꯕ ꯍꯧꯖꯤꯛ ꯍꯪꯉꯛꯑꯣ ꯍꯧꯖꯤꯛ ꯍꯪꯉꯛꯈꯔꯣ
ꯁꯦ ꯂꯧꯔꯒ ꯍꯪꯉꯛꯀꯦ ꯇꯧꯕ
ꯎꯝ
ꯑꯩ ꯐꯖꯅ ꯍꯥꯡꯀꯦ ꯗꯧꯕꯅꯦꯕ ꯍꯣꯠꯂꯒ
ꯎꯝ
ꯑꯗꯣ ꯅꯣꯏꯒꯤꯗꯤ ꯂꯦꯞꯀ ꯂꯥꯏꯕ꯭ꯔꯦꯔꯤꯒꯗꯤ ꯀꯩꯝ ꯍꯥꯏꯔꯛꯇ꯭ꯔꯤꯒꯤꯅꯥ
ꯑꯗꯨꯗꯤ ꯑꯗꯨꯝ ꯄꯤꯅꯤꯅ ꯂꯨꯄꯥ ꯆꯥꯝꯉꯥꯗꯤ
ꯄꯤꯒꯅꯤꯕ ꯑꯗꯨ ꯑꯣꯏꯔꯁꯨ ꯅꯣꯏꯒꯤꯗꯤ ꯐꯤꯁꯨ ꯑꯗꯨꯝꯃ ꯌꯥꯎꯗꯦꯗꯅ ꯌꯥꯎꯔꯛꯄ꯭ꯔꯅꯦ
ꯍꯣꯏ ꯑꯩ ꯄꯤꯈ꯭ꯔꯦ ꯑꯩ ꯆꯥꯝꯉꯥ ꯍꯦꯟꯅ ꯄꯤꯔꯤꯅꯦ
ꯂꯦꯞꯀ ꯂꯥꯏꯕ꯭ꯔꯦꯔꯤꯒꯤ ꯆꯥꯝꯉꯥ ꯆꯥꯝꯉꯥ
ꯅꯦ ꯆꯥꯝꯃꯉꯥ ꯆꯥꯝꯃꯉꯥ ꯅꯠꯇꯦ ꯆꯥꯝꯃꯉꯥ ꯍꯥꯏꯕ ꯆꯥꯝꯃꯉꯥ
ꯑꯃꯈꯛꯇꯪ ꯂꯦꯞꯀ ꯂꯥꯏꯕ꯭ꯔꯦꯔꯤ ꯑꯃꯈꯛꯇꯪ ꯑꯣꯏꯕ ꯑꯗꯨ ꯑꯗꯨ ꯑꯗꯨꯗꯤ ꯑꯗꯨ ꯑꯩꯗꯤ ꯅꯍꯥꯟ ꯑꯩꯅ ꯊꯤꯕꯗ ꯂꯤꯁꯤꯡ ꯀꯨꯟꯊ꯭ꯔꯥꯒ ꯅꯤꯊꯣꯏꯔ ꯀꯨꯟꯊ꯭ꯔꯥ ꯀꯨꯟꯊ꯭ꯔꯥ ꯃꯥꯊꯣꯏꯔꯥ
ꯀꯨꯟꯊꯔꯥ ꯃꯊꯣꯏ ꯆꯥꯎꯉꯥ
ꯀꯨꯟꯊ꯭ꯔꯥ ꯑꯃꯒ ꯀꯨꯟꯊ꯭ꯔꯥ ꯃꯥꯊꯣꯏ ꯆꯥꯝꯃꯉꯥꯅꯦꯕꯀꯣ ꯑꯗꯨ ꯑꯣꯏꯔꯗꯤ ꯀꯨꯟꯊ꯭ꯔꯥ ꯍꯨꯝꯗꯣꯏ ꯂꯦꯝꯕ ꯑꯥꯏ ꯀꯨꯟꯊ꯭ꯔꯥ ꯊꯥꯔꯇꯤ ꯇꯨ ꯊꯤꯒꯗꯕ
ꯎꯝ ꯎꯝ ꯍꯥꯟꯅꯩ ꯀꯨꯟꯊ꯭ꯔꯥ ꯃꯥꯊꯣꯏ ꯆꯥꯝꯉꯥ ꯑꯣꯏꯕꯗꯣ ꯀꯨꯟꯊ꯭ꯔꯥꯅꯤꯊꯣꯏ ꯊꯤꯒꯗꯕ
ꯑꯗꯨꯅꯦ ꯍꯥꯏꯁꯦ
ꯀꯨꯟꯊ꯭ꯔꯥꯅꯤꯊꯣꯏ ꯊꯤꯒꯗꯕꯀꯣ ꯅꯪꯒꯤꯗꯨꯀꯣ ꯑꯗꯨꯗ ꯃꯣꯏꯅ ꯀꯨꯟꯊ꯭ꯔꯥꯍꯨꯝꯗꯣꯏ ꯍꯥꯏꯔꯛꯄ꯭ꯔꯥ ꯍꯧꯖꯤꯛꯀꯤ ꯗ꯭ꯌꯨ ꯌꯦꯡꯅꯤꯡꯉꯥꯏꯅꯦ ꯅꯨꯄꯤꯗꯨꯗꯅꯦ ꯗꯤ ꯑꯁꯨꯃꯥꯏꯅ ꯍꯥꯏꯌꯣꯕ ꯗꯤꯜ ꯑꯗꯨ ꯅꯨꯄꯤꯗꯨꯅꯣ ꯌꯦꯡꯉꯣ ꯍꯥꯔꯛꯀꯅꯤꯕꯀꯣ ꯃꯣꯏꯅ ꯑꯗ ꯑꯗꯨ ꯌꯦꯡꯉꯣꯏ ꯃꯦꯝ ꯑꯗꯨꯗ ꯌꯦꯡꯉꯛꯑꯦ ꯑꯗꯨꯒ ꯑꯩ ꯍꯨꯖꯤꯛ ꯑꯣꯟꯂꯥꯏꯟꯗ ꯄꯩꯁꯥ ꯊꯤꯅꯤꯡꯉꯥꯏꯅꯦ ꯑꯗꯨꯗꯨꯅ ꯃꯦꯝꯅ ꯑꯁꯦꯡꯕ ꯂꯨꯄꯥ ꯂꯤꯁꯤꯡ ꯑꯃ ꯍꯦꯟꯕꯗꯣ ꯀꯔꯤꯒꯤꯅꯣ ꯍꯥꯏꯕꯤꯌꯣ ꯍꯥꯏꯌꯣꯕ
ꯎꯝ ꯎꯝꯎꯝ
ꯍꯧꯖꯤꯛ ꯃꯣꯏꯅꯗꯤ ꯗ꯭ꯌꯨ ꯌꯦꯡꯕ ꯍꯥꯏꯔꯒ ꯍꯧꯖꯤꯛꯀꯤ ꯅꯣꯏꯅ ꯌꯦꯡꯕ ꯅꯨꯄꯤꯗꯨꯗꯒꯤ ꯌꯦꯡꯉꯣ ꯍꯥꯏꯔꯛꯀꯅꯤꯕ ꯑꯗꯣ ꯑꯩ ꯌꯦꯡꯕ ꯂꯣꯏꯔꯦ ꯑꯗꯨꯗꯨꯒ ꯃꯣꯏꯅ ꯁꯨꯃꯥꯏꯅ ꯑꯍꯦꯟꯕ ꯄꯩꯁꯥ ꯍꯥꯏꯔꯛꯑꯦ
ꯚ꯭ꯌꯨ ꯍꯥꯏꯁꯦ ꯍꯨꯖꯤꯛꯀꯤ ꯀꯩꯅꯣ ꯑ ꯏ ꯑꯦꯝ ꯑꯦꯁ ꯆꯪꯉꯒ ꯌꯦꯡꯕꯗꯨꯔꯣ
ꯑ ꯅꯠꯇꯦ ꯍꯨꯖꯤꯛꯀꯤ ꯅꯨꯄꯤꯗꯨꯗ ꯍꯥꯏꯕ
ꯑꯣ ꯑꯣ ꯑꯣ ꯑꯣ
ꯑꯃ ꯄꯩꯁꯥ ꯑꯦ ꯀꯩꯅꯣ ꯍꯦꯛ ꯇꯤꯆꯔꯗꯣ
ꯑ ꯑ
ꯑꯗꯨꯗ ꯍꯪꯉꯣꯕ ꯗꯥꯏꯔꯦꯛ
ꯑꯣ ꯑꯣ
ꯃꯥꯅ ꯍꯥꯏꯗꯤ ꯗ꯭ꯌꯨ ꯌꯦꯡꯒꯦ ꯍꯥꯏꯔꯗꯤ ꯔꯦꯗꯤꯃꯤꯠꯇ ꯆꯪꯉꯣ ꯍꯥꯏꯔꯛꯀꯅꯤꯕ ꯑꯗꯨꯝ ꯃꯣꯏꯅ ꯍꯥꯏꯔꯛꯑꯦꯅ ꯍꯥꯏꯌꯣꯕ
ꯑꯣ ꯍꯣꯏ ꯍꯣꯏ ꯍꯥꯏꯒꯦ ꯍꯣꯏ ꯑꯩ ꯃꯣꯏ
ꯍꯧꯖꯤꯛ ꯆꯠꯍꯧꯔꯣ ꯅꯪ ꯂꯣꯏꯕꯒ ꯃꯤ ꯆꯤꯟꯗ꯭ꯔꯤꯉꯩꯗ
ꯑꯁ ꯈꯪꯗꯦꯗ